ꯎ ꯑꯥ ꯇꯥꯏ ꯀꯣ
ꯍꯣꯏ ꯇꯥꯏ ꯀꯩꯗꯧꯔꯕ
ꯆꯥꯔꯕꯣ ꯑ ꯆꯥꯛ ꯆꯥꯔꯒ ꯑ ꯑꯃꯨꯛꯀ ꯐꯝꯔꯒ ꯂꯩꯅꯦ ꯑꯩꯒꯤ ꯊꯕꯛꯁꯦ ꯑꯣ ꯑꯗꯨ ꯋꯥꯔꯤ ꯁꯥꯕ ꯌꯥꯕ꯭ꯔꯣ ꯋꯥꯔꯤꯗꯤ ꯁꯥꯕ ꯌꯥꯕ꯭ꯔꯣ
ꯍꯣꯏ ꯍꯣꯏ ꯌꯥꯏꯌꯦ ꯑꯩꯈꯣꯏ ꯗꯣꯔꯇꯔ ꯂꯩꯇꯦꯕ ꯍꯟꯗꯛ ꯑꯗꯨꯒꯤ ꯐ꯭ꯔꯤꯗ ꯂꯩꯌꯦ ꯍꯧꯖꯤꯛꯇꯤ
ꯑꯣ ꯑꯗꯨ ꯗꯣꯛꯇꯔ ꯂꯩ ꯂꯩꯇꯦ ꯑꯗꯨ ꯑꯣꯏ ꯁꯨ ꯄꯦꯁꯤꯌꯦꯟꯗꯤ ꯑꯗꯨꯝ ꯂꯩꯒꯅꯤꯀꯣ
ꯄꯦꯁꯦꯟꯁꯨ ꯉꯁꯤ ꯄꯦꯁꯦꯟꯗꯣ ꯑꯩꯈꯣꯏꯒꯤ ꯀꯣꯜ ꯍꯣꯁꯄꯤꯇꯥꯜꯗꯤ ꯄꯤꯛꯄꯒꯤꯀꯣ
ꯄꯦꯁꯦꯟꯁꯨ ꯉꯁꯤ ꯃꯤ ꯑꯃꯥꯈꯛꯇ ꯂꯥꯛꯑꯦꯕ ꯑꯗꯨꯒꯤ ꯑꯗꯨ ꯈꯛꯇ ꯌꯦꯡꯂꯒ ꯅꯍꯥꯟꯗꯤ ꯑꯥꯏ ꯁꯤ ꯌꯨꯗ ꯃꯦꯜ ꯋꯥꯔꯗ ꯐꯤꯃꯦꯜ ꯋꯥꯔꯗ ꯂꯩꯕꯅꯦꯕ ꯉꯁꯤꯗꯤ ꯃꯤ ꯑꯃꯥꯈꯛꯇ ꯂꯩꯌꯦ ꯍꯥꯏꯌꯦ ꯗꯣꯛꯇꯔꯁꯨ ꯂꯩꯇꯕꯒꯤ ꯗꯨꯝ ꯆꯠꯍꯟꯕꯒꯨꯝꯕ ꯇꯧꯔꯒ ꯍꯧꯖꯤꯛꯇꯤ ꯂꯣꯏꯔꯦ ꯀꯨꯏꯔꯦ ꯂꯣꯏꯕ
ꯑꯣ
ꯉꯥꯏꯍꯥꯛ ꯂꯩꯔꯗꯤ ꯑꯩꯁꯨ ꯔꯨꯝ ꯆꯠꯂꯅꯤ ꯀ꯭ꯔꯤꯁꯨ ꯇꯧꯅꯤꯡꯉꯥꯏ ꯂꯩꯇꯕꯒꯤ
ꯑꯧ ꯑꯣ
ꯆꯥꯛ ꯆꯥꯔꯕꯣ
ꯍꯣꯏ ꯆꯥꯛ ꯆꯥꯔꯦ
ꯀꯩ ꯏꯟꯖꯥꯡ ꯆꯥꯕ꯭ꯔꯣ
ꯉꯁꯤꯁꯨ ꯑꯃꯨꯛꯀ ꯑꯍꯥꯎꯕ ꯌꯦꯟꯁꯥꯡ ꯎꯇꯤ ꯑꯃꯨꯛꯀ ꯆꯥꯏꯌꯦꯅꯦ
ꯑꯣ
ꯅꯍꯟ ꯆꯥꯕ ꯄꯦꯟꯗ꯭ꯔꯕ ꯑꯃꯨꯛꯀ ꯆꯥꯏ
ꯑꯣꯠꯁꯣꯢ ꯎꯇꯤ
ꯍꯣꯏ ꯎꯁꯣꯏꯁꯨ ꯌꯥꯝ ꯂꯩꯕꯒꯤꯀꯣ ꯎꯇꯤ ꯑꯣꯏꯅ ꯊꯣꯡꯕꯤꯌꯣ ꯑꯩꯅ ꯍꯥꯏꯕ ꯏꯆꯦꯗ
ꯑꯣ ꯑꯥ ꯅꯪꯒꯤ ꯗꯤ ꯂꯣꯏ ꯂꯣꯏꯔꯕꯣ ꯍꯧꯖꯤꯛꯇꯤ ꯑꯧ ꯆꯥꯗ꯭ꯔꯤꯌꯦ
ꯌꯥꯝ ꯂꯩꯌꯦꯗ ꯑꯩꯒꯤꯗꯤ ꯂꯣꯏꯌꯦ ꯂꯣꯏꯗ꯭ꯔꯤ ꯂꯣꯏꯗ꯭ꯔꯁꯨ ꯑꯗꯨꯝ ꯔꯤꯁꯤꯚ ꯇꯧꯁꯨ ꯇꯧ ꯀꯣꯛ ꯇꯧꯁꯨ ꯑꯗꯨꯝ ꯆꯞ ꯃꯥꯟꯅꯩꯗ ꯀꯣꯜ ꯇꯧꯔꯁꯨ ꯑꯗꯨꯝ ꯖꯦꯔꯣꯗ ꯆꯠꯄꯒꯤ ꯌꯥꯝ ꯆꯠꯄꯒꯤꯀꯣ ꯔꯤꯁꯤꯞ ꯇꯧꯕꯅꯁꯨ ꯐꯕꯅꯦ ꯑꯩꯒꯤꯗꯤ
ꯑꯣ ꯈꯪꯗ꯭ꯔꯦ ꯍꯧꯖꯤꯛꯀꯥꯟꯒꯤꯁꯦ ꯈ꯭ꯔ ꯕꯦꯔꯥ ꯀꯥꯕ ꯃꯥꯂꯤ
ꯍꯣꯏ ꯍꯧꯖꯤꯛ ꯀꯥꯟꯁꯦ ꯑꯩꯈꯣꯏ ꯑꯗꯨ ꯂꯤꯃꯤꯠ ꯂꯩꯈ꯭ꯔꯕꯒꯤꯀꯣ
ꯑ ꯑꯩꯁꯨ ꯏꯆꯦꯒꯤ ꯃꯔꯨꯞ ꯅꯨꯄꯥꯒꯤꯅꯦꯕ ꯒꯤ ꯑꯗꯨ ꯂꯣꯏꯅꯤꯡꯉꯥꯏ ꯍꯣꯠꯅꯕꯗ ꯁꯤꯔꯕꯅꯤ ꯑꯩ ꯋꯥꯔꯦ ꯑꯩꯗꯤ ꯇꯥꯎ ꯅꯤꯡꯗꯕ ꯄꯣꯛꯄ ꯍꯧꯔꯦ ꯑꯁꯦꯡꯕꯒꯤ ꯋꯥꯃꯟ
ꯉꯔꯥꯡꯗꯤ ꯑꯩꯅ ꯑꯁꯤ ꯑꯩꯈꯣꯏꯒꯤ ꯃꯔꯨꯞꯅ ꯄꯩꯁꯥ ꯊꯥꯔꯛꯄ ꯃꯇꯝꯗ ꯌꯥꯝꯗ꯭ꯔꯗꯤ ꯑꯩꯉꯣꯟꯗ ꯋꯥ ꯀꯔꯤꯝ ꯇ ꯍꯥꯏꯒꯅꯨꯅ ꯍꯥꯏꯕꯅꯤ ꯋꯥ ꯔꯦ ꯑꯩꯁꯨꯨꯅ
ꯑꯣ ꯅꯪꯒꯤ ꯍꯥꯞꯇꯦ ꯃꯥꯒꯤ ꯍꯥꯞꯄ꯭ꯔꯣ
ꯃꯥꯒꯤ ꯃꯔꯨꯞ ꯅꯨꯄꯥꯒꯤꯅꯦꯕ ꯁꯤ ꯑꯩꯅ ꯄꯥꯏꯕꯁꯦ ꯑꯗꯨꯒꯤ ꯑꯩꯈꯣꯏꯗꯣ ꯏꯆꯦꯒꯤꯗ ꯇꯪꯈꯥꯏ ꯂꯧꯒꯅꯤ ꯑꯗꯨꯒꯤ ꯇꯣ ꯃꯥꯒꯤ ꯃꯔꯨꯞꯅ ꯇꯪꯈꯥꯏ ꯂꯧꯒꯅꯤ ꯍꯥꯏꯕꯅꯦꯕ
ꯑꯧ
ꯑꯗꯨꯒꯤ ꯇ ꯏꯆꯦꯒ ꯏꯕꯥꯅꯤꯗꯤ ꯇꯪꯈꯥꯏꯗꯤ ꯑꯩ ꯒꯤ ꯏꯕꯥꯅꯤꯗ ꯄꯋꯥ ꯄꯋꯥ ꯍꯥꯏꯌꯣ ꯄꯋꯥ ꯄꯋꯥ ꯈꯥꯏꯗꯣꯛꯑꯒ ꯄꯤꯗꯣꯏꯅꯦꯕ ꯑꯗꯨꯒꯤ ꯑꯁꯤꯃꯨꯛ ꯋꯥꯔꯒ ꯁꯟꯅꯥꯔꯒ ꯑꯩꯒꯤꯁꯨ ꯈꯤꯇꯪ ꯈꯛꯇ ꯑꯣꯏꯅꯤꯡꯉꯥꯏꯕꯨꯅ ꯑꯩ ꯁꯥꯎꯅꯤꯡꯕ
ꯑꯧꯔꯕꯒꯤ
ꯑ ꯑꯗꯨ ꯃꯥ ꯑꯣꯅꯔꯕꯨꯁꯨ ꯄꯤꯒꯅꯤ ꯅꯣꯏ
ꯑꯣ ꯄꯤꯒꯅꯤꯕ ꯇꯨꯒꯤ ꯋꯥꯅ ꯉꯥꯡꯕꯤꯔꯒ ꯑꯁꯤ ꯍꯣꯏ ꯑꯩꯁꯤꯃꯨꯛ ꯋꯥꯗꯣ ꯋꯥꯅ ꯃꯤꯁꯨ ꯊꯤꯕ ꯐꯪꯗ꯭ꯔꯦ ꯍꯧꯖꯤꯛꯀꯥꯟꯗꯤ ꯑꯗꯨꯅꯤꯅ ꯅꯪꯁꯨ ꯋꯥꯔꯕ꯭ꯔꯥ ꯍꯥꯟꯗꯛꯇꯤ ꯃꯤ ꯊꯤꯕ ꯎꯝ
ꯑꯥ ꯋꯥꯗꯦ ꯑꯩꯗꯤ
ꯑꯣ ꯑꯁ ꯑꯩꯒꯤꯗꯤ ꯑꯗꯨꯝ ꯃ ꯃꯤ ꯑꯗꯨꯒ ꯊꯦꯡ ꯊꯦꯡꯂꯗꯤ ꯑꯃꯨꯛꯀ ꯑꯩꯗꯣ ꯇꯥꯎꯅꯤꯡꯉꯥꯏ ꯇꯜꯂꯦꯕ ꯈꯔ ꯑꯃꯨꯛꯀ ꯀꯣꯂꯦꯖ ꯀꯨꯝꯕ ꯆꯠꯂꯒ ꯍꯂꯥꯛꯄꯒꯒꯨꯝꯕꯗꯤ ꯋꯥꯕꯅꯤꯅ ꯋꯥꯔꯤꯗꯣ ꯁꯅꯥꯅꯤꯡꯗ꯭ꯔꯦꯕ ꯑꯗꯨ ꯑꯣꯏꯕꯩ ꯒꯤ ꯑꯁ ꯋꯥꯕ ꯍꯧꯔꯦ ꯑꯩꯗꯤ
ꯑ
ꯑꯗꯨꯒꯤ ꯑꯁꯤꯁꯦ ꯀꯩꯗꯧꯅꯤ ꯎꯝ
ꯑꯩꯗꯤ ꯊꯕꯛ ꯂꯩꯇꯕꯅꯤꯅ ꯋꯥꯗꯦꯗ
ꯑ
ꯑꯗꯨ ꯋꯥꯕꯁꯦ ꯏꯃꯥꯟꯅꯕꯤ ꯑꯅꯤꯗꯣ ꯑꯩꯒ ꯑꯗꯨꯝ ꯋꯥꯔꯤꯁ ꯁꯥꯕ ꯅꯨꯄꯤ ꯑꯅꯤꯒꯤ ꯅꯦꯠꯋꯥꯛ ꯐꯠꯇꯕ ꯑꯗꯨꯒꯤ ꯈꯔ ꯋꯥꯑꯦ ꯃꯣꯏꯁꯦ ꯑꯩꯈꯣꯏ ꯑꯅꯤ ꯃꯔꯤ ꯃꯔꯤ ꯅꯨꯃꯤꯠꯇ ꯑꯗꯨꯝ ꯀꯣꯜ ꯇꯧꯔꯤꯅꯦꯕ ꯑꯗꯨ ꯑꯁꯤꯅꯤꯒꯤ ꯅꯦꯠꯋꯥꯛꯁꯦ ꯐꯠ ꯇꯕ ꯃꯥ ꯑꯅꯤ ꯑꯗꯨ ꯑꯩꯒꯤ ꯅꯨ ꯑꯩꯒꯤ ꯎꯝ
ꯍꯥꯏꯌꯣ ꯍꯥꯏꯌꯣ
ꯍꯌꯦꯡ ꯑꯁ ꯑꯩꯒꯤ ꯑ ꯍꯣꯏ ꯃꯔꯨꯞꯀꯣ ꯑꯁꯤ ꯑꯅꯤ ꯑꯩꯈꯣꯏ ꯑꯅꯤ ꯑꯗꯨꯝ ꯋꯥꯔꯤ ꯁꯥꯕꯅꯦꯕ ꯃꯥꯗꯤ ꯃꯤ ꯀꯅꯥ ꯑꯃ ꯁꯥꯗꯕ ꯃꯥꯂꯦ ꯑꯩꯉꯣꯟꯗ ꯂꯣꯏ ꯇ ꯀꯣꯜ ꯇꯧꯔꯛꯑꯝꯕꯒꯤ ꯃꯥꯒꯤꯁꯨ ꯂꯣꯏꯈ꯭ꯔꯦ ꯑꯩꯒꯤꯁꯨ ꯂꯣꯏꯈ꯭ꯔꯦ ꯑꯗꯨ ꯑꯩꯒꯤꯗꯤ ꯃꯨꯛ ꯀꯜꯂꯛꯑꯦ ꯃꯥꯒꯤꯁꯤ ꯂꯣꯏꯈ꯭ꯔꯕ ꯑꯗꯨꯒꯤ ꯑꯩꯅ ꯀꯣꯜ ꯇꯧꯔꯗꯤ ꯑꯦꯛꯁꯤꯞ ꯇꯧꯈ꯭ꯔꯕꯒꯤ ꯀꯣꯜ ꯇꯧꯕ ꯌꯥꯗꯕꯀꯣ ꯑꯗꯨ ꯃꯥꯒꯤꯁꯨ ꯑꯦꯀꯥꯎꯟ ꯂꯩꯔꯤꯗꯤ ꯐꯥꯗꯕ ꯂꯩꯇꯕꯒꯤ ꯈꯔ ꯍꯧꯖꯤꯛꯀꯥꯟ ꯃꯤ ꯊꯤꯗꯤ ꯊꯤꯌꯦ
ꯑꯣ
ꯃꯤꯀꯣ ꯑꯩꯈꯣꯏ ꯒ꯭ꯔꯨꯞꯇ ꯇꯦꯛꯁ ꯑꯃ ꯊꯥꯔꯛꯑꯗꯤ ꯃꯤ ꯃꯔꯤ ꯃꯉꯥꯗꯤ ꯑꯗꯨꯝ ꯀ꯭ꯌꯨꯗ ꯂꯩꯕꯅꯤꯗ ꯑꯩꯈꯣꯏꯗ
ꯑꯥ
ꯀꯥꯏꯗꯦ
ꯑꯣ ꯑꯗꯨ ꯑꯗꯨꯒ ꯃꯤ ꯑꯃꯗꯣ ꯁꯥꯟꯅꯔꯅꯤ ꯑꯗꯨ ꯂꯣꯏꯔꯗꯤ ꯑꯃꯨꯛꯀ ꯊꯥꯛꯄ ꯃꯤꯁꯤꯡꯗꯣ ꯍꯥꯏꯕꯗꯤ ꯃꯣꯏꯁꯨ ꯍꯧꯖꯤꯛ ꯃꯤ ꯑꯇꯣꯞꯄ ꯂꯥꯏꯔꯤ ꯑꯗꯨꯝ ꯇꯧꯋꯦꯕ ꯑꯗꯨꯒ ꯑꯩꯅ ꯇꯧꯔꯗꯤ ꯃꯣꯏꯗꯣ ꯑꯃꯨꯛꯀ ꯐ꯭ꯔꯤ ꯂꯩꯔꯦ ꯍꯧꯖꯤꯛ ꯁꯨꯃꯥꯏꯅ ꯇꯧꯕꯤ ꯑꯣꯅꯥ ꯇꯩꯅꯥ ꯔꯦꯕ ꯑꯗꯨꯗꯤ ꯌꯥꯗ꯭ꯔꯦꯕ ꯑꯗꯨꯒ ꯀꯣꯂꯦꯟ ꯑꯃ ꯆꯠꯄ ꯃꯇꯝꯗ ꯃꯣꯏ ꯑꯃꯨꯛꯀ ꯂꯥꯏ ꯔꯦꯅ ꯍꯥꯏꯌꯦ ꯗꯨꯅꯤꯅ ꯁꯅꯥ ꯌꯥꯗ꯭ꯔꯦꯕ ꯀꯣꯂꯦꯖ ꯆꯠꯈ꯭ꯔꯗꯤ ꯑꯗꯨꯒ ꯑꯩꯒꯤꯁꯦ ꯚꯦꯡꯒꯤ ꯍꯧꯖꯤꯛ ꯇꯥꯎꯕꯗꯣ ꯎꯝ ꯑꯩꯒꯤꯁꯦ ꯑꯩꯅ ꯃꯃꯤꯗ ꯁꯦꯝꯗꯣꯛꯅꯤꯉꯥꯏ ꯍꯥꯏꯈ꯭ꯔꯕꯅꯦꯕ ꯑꯗꯨ ꯑꯩꯒꯤ ꯕꯦꯡꯒꯤꯁꯦ ꯑꯥ ꯐꯣꯟ ꯅꯝꯕꯔꯗꯣ ꯆꯦꯟꯖ ꯇꯧꯈ꯭ꯔꯗꯤ ꯑꯩꯒꯤ ꯑꯥ ꯌꯨ ꯄꯤ ꯑꯥꯏ ꯅꯠꯇꯦ ꯖꯤꯄꯦꯒꯨꯝꯕꯁꯨ ꯂꯣꯏꯅꯃꯛ ꯌꯥꯔꯔꯣꯏꯗ꯭ꯔꯥ ꯀꯣ ꯍꯧꯖꯤꯛ
ꯈꯪꯗ꯭ꯔꯦꯅꯦ ꯅꯪꯒꯤ ꯕꯦꯡꯗ ꯐꯣꯟ ꯅꯝꯕꯔ ꯆꯦꯟꯖ ꯇꯧꯔꯗꯤꯀꯣ ꯍꯣꯏ ꯅꯪꯒꯤ ꯑꯗꯨ ꯇꯣꯉꯥꯟꯒꯅꯤ ꯍꯣꯏ ꯂꯣꯏꯅꯃꯛ ꯆꯦꯟꯖ ꯇꯧꯒꯅꯤ
ꯑꯥ ꯑꯗꯨꯒꯤ ꯑꯩꯒꯤ ꯑꯃ ꯎꯝ ꯍꯧꯖꯤꯛꯇꯤ ꯑꯙꯥꯔꯗꯣ ꯐꯣꯟ ꯅꯝꯕꯔ ꯂꯤꯡ ꯇꯧꯔꯅꯤꯅ ꯑꯗꯨ ꯑꯣꯏꯔꯗꯤ ꯑꯃꯨꯛꯀ ꯖꯤꯄꯦꯒꯨꯝꯕ ꯀꯣ ꯑꯅꯥꯥꯎꯕꯒꯨꯝꯅ ꯄꯥꯏꯕ ꯍꯥꯎꯔꯅꯤꯅ
ꯍꯣꯏ ꯍꯣꯏ ꯎꯝ
ꯀꯃꯥꯏ ꯇꯧꯏꯅꯣ ꯑꯃꯨꯛ ꯀ ꯑꯦꯔꯜꯇꯦꯜ ꯅꯝꯕꯔ ꯕ꯭ꯂꯣꯛ ꯆꯠꯂꯅꯤꯅ
ꯎꯝ
ꯑꯩꯒꯤ ꯕ꯭ꯂꯣꯛ ꯆꯠꯈ꯭ꯔꯗꯤ ꯑꯃꯨꯛꯀ ꯖꯤꯄꯦ ꯈꯣꯏꯗꯣ ꯄꯥꯏꯕ ꯌꯥꯔꯔꯣꯏꯗ꯭ꯔꯥꯅ ꯑꯃꯨꯛꯀ ꯃꯊꯥ ꯁꯥꯕ ꯑꯁ ꯑꯩ ꯒ꯭ꯌꯥꯟ ꯇꯥꯗ꯭ꯔꯦ ꯃꯊꯥ ꯁꯥꯕꯗ
ꯉꯥꯏꯌꯣ ꯍꯧꯖꯤꯛ ꯀꯟ ꯑꯁꯤ ꯂꯣꯏꯔꯁꯅꯨ ꯂꯣꯏꯔꯒ ꯂꯣꯏꯅꯃꯛ ꯅꯪ ꯐꯪꯈ꯭ꯔꯦ ꯍꯥꯏꯔꯗꯤꯀꯣ ꯑ ꯇꯧꯁꯦ ꯑꯁꯤ ꯍꯞꯇꯥ ꯉꯥꯏꯔꯒ ꯑꯁꯤ ꯍꯞꯇꯥ ꯉꯥꯏꯔꯒ ꯌꯥꯔꯅꯤꯗ ꯑꯗꯨ ꯍꯧꯖꯤꯛ ꯅꯪ ꯄꯥꯏꯕꯁꯤ ꯅꯪꯒꯤ ꯅꯠꯇꯦꯀꯣ ꯅꯪꯒꯤ ꯌꯨ
ꯑ ꯏꯆꯦ ꯃꯅꯥꯛ ꯑ ꯏꯆꯦ ꯃꯅꯥꯛꯇ ꯂꯥꯛꯈ꯭ꯔꯅꯤꯕ ꯁꯤ ꯁꯤꯗꯤ ꯑꯗꯣ ꯑꯩꯒꯤ ꯈꯔ ꯄꯦꯟꯗꯤꯡ ꯂꯩꯕ ꯂꯩꯔꯤꯌꯦꯕ ꯑꯦꯀꯥꯎꯟ ꯆꯪꯕ ꯂꯣꯏꯗ꯭ꯔꯤꯕ
ꯑꯧ ꯑꯧ ꯑꯗꯨꯗꯣ ꯗꯤꯁ ꯋꯤꯛꯇ ꯂꯣꯏꯅꯃꯛ ꯂꯣꯏꯁꯤꯟꯔꯅꯦꯕ
ꯑꯥ ꯑꯗꯨꯒꯅꯦ ꯑꯩꯗꯣ ꯑꯥ ꯐꯣꯟ ꯅꯝꯕꯔꯗꯣ ꯕ꯭ꯂꯣꯛ ꯂꯣꯛ ꯆꯠꯈ꯭ꯔꯅꯤꯅ ꯁꯦꯚꯦꯟꯇꯤꯟꯗ ꯑꯗꯨ ꯑꯣꯏꯔꯗꯤ ꯗꯤꯁ ꯋꯤꯛ ꯐꯥꯎꯕꯗꯤ ꯑꯗꯨꯝ ꯕꯦꯡ ꯀꯥꯎꯟꯗꯣ ꯄꯥꯏꯕ ꯌꯥꯒꯦꯔꯥꯀꯣ
ꯗꯤꯁ ꯋꯤꯛ ꯐꯥꯎꯀꯣ
ꯑꯥ
ꯎꯝ ꯍꯣꯏ ꯑꯗꯨ ꯐꯣꯟ ꯅꯝꯕꯔ ꯀꯩꯗꯧꯉꯩ ꯕ꯭ꯂꯣꯛ ꯇꯧꯒꯦ ꯍꯥꯏꯕ꯭ꯔꯥ
ꯁꯦꯚꯦꯟꯇꯤꯟꯗ
ꯁꯚꯦꯟꯇꯤꯟ ꯑꯁ ꯅꯪ ꯍꯧꯖꯤꯛꯀꯥꯟꯗꯤ ꯑꯗꯨ ꯅꯪꯒꯤ ꯑꯦꯀꯥꯎꯟ ꯑꯃꯗꯗꯤ ꯀꯣꯜꯗꯤ ꯇꯧꯗꯤ ꯇꯧꯗꯦꯀꯣ
ꯑꯥ ꯀꯣꯜ ꯆꯠꯇ꯭ꯔꯦ ꯑꯗꯨꯒ ꯍꯧꯖꯤꯛ ꯐꯥꯎꯗꯤ ꯑꯗꯨꯝ ꯑꯥ ꯖꯤꯄꯦ ꯒꯨꯝꯕ ꯀꯔꯤ ꯀꯤ ꯑꯥ ꯖꯤꯄꯦꯒꯨꯝꯕ ꯀꯔꯤꯀꯔꯥꯗꯤ ꯑꯗꯨꯝ ꯂꯣꯏꯅꯃꯛꯇꯤ ꯄꯥꯏꯕ ꯌꯥꯏꯌꯦꯕ ꯍꯧꯖꯤꯛ ꯐꯥꯎꯗꯤ ꯑꯗꯨꯅꯤꯗ ꯑꯗꯨꯅ ꯗꯤꯁ ꯋꯤꯛ ꯍꯦꯛ ꯂꯣꯏꯕꯗ ꯅꯦꯛꯁ ꯋꯤꯛ ꯃꯊꯥꯡꯗꯗꯤ ꯐꯖꯅ ꯁꯦꯝꯔꯅꯤꯕ ꯑꯩꯁꯨ ꯆꯠꯂꯒ ꯀꯣ
ꯍꯣꯏ ꯅꯪꯒꯤꯗꯣ ꯆꯠ ꯆꯥꯔꯅꯤ
ꯑꯥ ꯑꯗꯨꯒꯤ ꯅꯨꯃꯤꯠ ꯈꯔ ꯑꯃ ꯑꯅꯤ ꯂꯩꯕ ꯃꯇꯝꯗ ꯑꯥ
ꯎꯝ ꯎꯝ ꯁꯚꯦꯟꯇꯤꯟꯗ ꯅꯪꯒꯤ ꯐꯣꯟ ꯅꯝꯕꯔ ꯁꯤꯔꯅꯤ ꯑꯗꯨꯗꯤ ꯉꯁꯤ ꯐꯣꯔ ꯐꯤꯐꯇꯤꯟꯔ ꯁꯤꯛꯁꯇꯤꯟꯗ ꯀꯣ ꯅꯨꯃꯤꯠ ꯑꯃ ꯑꯅꯤ ꯂꯩꯌꯦꯀꯣ ꯑꯗꯨꯗ ꯅꯪꯒꯤ ꯂꯣꯏꯅꯃꯛ ꯑꯥ ꯅꯃꯥꯅꯕꯤ ꯅꯥ ꯄꯤꯒꯦ ꯍꯥꯏꯕꯗꯣ ꯐꯤꯐꯇꯤꯟꯅꯦ ꯑꯗꯨ ꯅꯨꯃꯤꯠ ꯑꯃ ꯂꯩꯔꯤꯌꯦꯕ ꯑꯗꯨꯗ ꯂꯣꯏꯔꯅꯤ ꯅꯪꯒꯤꯗꯣ ꯑꯗꯨ ꯌꯥꯔꯅꯤ
ꯎꯝ ꯎꯝ ꯑꯗꯨꯒꯤꯁꯨ ꯑꯃꯨꯛꯀ ꯃꯃꯤ ꯉꯣꯟꯗ ꯑꯩꯅ ꯃꯃꯤꯗꯣ ꯉꯁꯤ ꯑꯙꯥꯔꯗ ꯐꯣꯟ ꯑꯩꯒꯤ ꯁꯤꯛꯅꯦꯆꯔ ꯂꯧꯔꯒ ꯊꯥꯔꯛ ꯑꯣ ꯍꯥꯏꯕꯅꯦꯕ ꯑꯗꯨꯗꯣ ꯑꯩ ꯊꯥꯗ꯭ꯔꯕꯅꯤ ꯗꯤꯁ ꯋꯤꯛꯇꯤ ꯉꯥꯏꯈ꯭ꯔꯣꯅ
ꯎꯝ ꯑꯥ
ꯅꯍꯥꯟꯒꯤ ꯋꯤꯛꯇꯅ ꯐꯖꯅ ꯇꯧꯁꯦꯅ
ꯎꯝ
ꯉꯁꯤꯗꯤ ꯗꯨꯝ ꯂꯩꯒꯦ
ꯇꯧꯋꯣ ꯇꯧꯋꯣ ꯎꯝ ꯉꯁꯤꯗꯤ ꯑꯥ ꯃꯄꯥꯟ ꯆꯠꯅꯤꯡꯉꯥꯏ ꯂꯩꯇꯦ
ꯎꯝ
ꯏꯈꯣꯏ ꯏꯆꯦꯒꯤ ꯑꯥ ꯃꯥꯒꯤ ꯅꯨꯞ ꯅꯨꯄꯥꯗꯣ ꯃꯁꯥ ꯉꯝꯗꯦ ꯑꯗꯨ ꯍꯣꯁꯄꯤꯇꯥꯜ ꯆꯠꯂꯒ ꯍꯜꯂꯛꯔꯒ ꯂꯩꯌꯦ
ꯑꯥ ꯀꯔꯤꯒꯤꯔ ꯅꯕ꯭ꯔꯣ
ꯍꯣꯏ ꯈꯔ ꯅꯕ ꯀꯣ ꯗꯦꯡꯒꯨꯔꯥ ꯀ꯭ꯔꯥꯞ ꯇꯏꯐꯁꯔꯥ ꯑꯗꯨꯒꯨꯝꯕ ꯂꯩꯕ ꯃꯂꯦꯅꯦ ꯃꯁꯦ ꯃꯥꯒꯤ ꯃꯁꯥꯁꯦ ꯌꯥꯝ ꯁꯣꯟꯈ꯭ꯔꯕꯀꯣ
ꯑꯥ ꯑꯁ ꯑꯗꯨꯒ ꯑꯩꯗꯣ ꯉꯔꯥꯡ ꯑꯝ ꯃꯤ ꯉꯣꯟꯗ ꯋꯥꯔꯤ ꯁꯥꯅꯕ ꯑꯍꯤ ꯍꯅꯨꯕꯤꯒꯨꯝꯕꯗ ꯅꯪꯁꯨ ꯁꯥꯟꯅꯕ ꯐꯪꯕ꯭ꯔꯣ
ꯍꯣꯏꯗ
ꯁꯤꯒꯦ ꯇꯧꯋꯦ ꯋꯥ ꯊꯣꯛꯃꯟꯗꯕꯒꯤ ꯃ ꯃꯣꯏ ꯑꯩꯌꯥ ꯑꯩꯗꯣ ꯎꯄꯥꯏ ꯂꯥꯏꯃꯟꯕꯒꯤ ꯃꯥꯁꯨ ꯉꯥꯡꯗꯦ ꯑꯩꯁꯨ ꯉꯥꯡꯗꯦ ꯑꯗꯨ ꯃꯨꯊꯠ ꯈ꯭ꯔꯕꯅꯤ ꯎꯄꯥꯏ ꯂꯩꯗꯕꯒꯤ ꯉꯔꯥꯡ
ꯎꯝ ꯑꯣ ꯀꯨꯏꯅ ꯆꯠꯂꯝꯒꯅꯤ ꯅꯪ ꯑꯉꯥꯡꯒꯤ ꯃꯇꯝꯁꯦ ꯗꯨꯗꯤ
ꯉꯥꯡꯕ ꯂꯩꯇꯕꯒꯤ ꯃꯤꯅꯤꯠ ꯃꯉꯥ ꯐꯥꯅꯤꯡꯉꯥꯁꯨ ꯄꯨꯡ ꯉꯥꯏꯕꯒ ꯆꯞ ꯃꯅꯥꯝꯅꯤ ꯃꯣꯏ
ꯎꯝ
ꯈꯨꯋꯥꯗ ꯑꯁ ꯑꯍꯨꯝꯃꯛ ꯅꯨꯡꯉꯥꯏꯗꯕ ꯑꯍꯨꯝꯃꯛ ꯊꯦꯡꯅꯩꯌꯦꯅꯦ ꯉꯔꯥꯡꯗꯤ ꯎ ꯄꯥꯏ ꯂꯥꯏ ꯇꯕꯅꯤ ꯁꯥꯔꯒꯦꯅ ꯁꯥꯔꯦ ꯁꯥꯔꯦ
ꯍꯦꯍꯤ
ꯎꯝ ꯉꯔꯥꯡ ꯑꯩꯗꯤ ꯅꯨꯡꯉꯥꯏ ꯅꯨꯡꯉꯥꯏꯕꯗꯤ ꯊꯦꯡꯅꯑꯦ ꯑꯃꯗꯤ ꯐꯠꯇꯦ ꯑꯩꯒꯤꯁꯨ ꯑꯗꯨꯁꯨ ꯅꯨꯄꯥ ꯑꯅꯤꯅꯦ ꯅꯨꯄꯥ ꯑꯁ
ꯍꯣꯏ ꯑꯁ ꯅꯨꯄꯥ ꯃꯥꯁꯨ ꯁꯨꯃꯥꯏꯅ ꯇꯧꯕ ꯂꯩꯌꯦ ꯉꯥꯡꯅꯤꯡꯒꯨꯝ ꯉꯥꯡꯅꯤꯡꯗꯕ ꯀꯨꯝꯅꯀꯣ
ꯍꯣꯏ ꯃꯥꯒꯤ ꯃꯈꯣꯟꯁꯨ ꯇꯥꯗꯕꯀꯣ
ꯑꯧ ꯑꯁ ꯏꯕꯥꯅꯤ ꯉꯥꯡꯅꯕ ꯅꯨꯄꯥꯗꯨꯁꯨ ꯆꯞ ꯃꯥꯟꯅꯔꯕ꯭ꯔꯥ ꯈꯪꯗꯦ ꯑꯗꯨꯝ ꯇꯦ
ꯍꯥꯡꯉꯦꯅꯦ ꯑꯗꯨ ꯅꯪꯒꯤ ꯃꯈꯣꯟ ꯇꯥꯗꯦꯅꯦ ꯅꯪꯗꯤ ꯀꯔꯤ ꯇꯧꯕ꯭ꯔꯥ ꯍꯥꯏꯔꯗꯤ ꯃꯥꯁꯦ ꯑꯃꯨꯛꯀ ꯋꯥ ꯍꯥꯏꯒꯅꯤ ꯇꯥꯕ꯭ꯔꯣ ꯍꯥꯏꯔꯅꯤ ꯍꯣꯏ ꯇꯥꯏꯌꯦ ꯍꯥꯏꯔꯗꯤ ꯑꯃꯨꯛꯀ ꯇꯧꯔꯅꯤ ꯑꯥ ꯑꯗꯨ ꯅꯨꯄꯥ ꯊꯦꯡꯅꯔꯦ ꯉꯔꯥꯡ ꯑꯩꯁꯨ